ꯍꯂꯣ
ꯍꯜꯂꯣ
ꯑꯣ ꯇꯕ
ꯇꯥꯏꯌꯦ
ꯏꯧꯒ
ꯀ꯭ꯔꯤꯁ ꯇꯧꯗꯦ ꯅꯪ ꯍꯒꯗꯕ꯭ꯔꯣ
ꯑꯩ ꯐꯣꯟꯕꯤ ꯅꯒꯛꯇꯤꯕꯤ ꯌꯦꯡꯉꯦ
ꯑꯣ ꯆꯥꯛ ꯆꯥꯈꯕ꯭ꯔꯣ
ꯆꯥꯛ ꯆꯥꯈ꯭ꯔꯦ
ꯀꯁ ꯆꯕ꯭ꯔꯣ
ꯑ ꯀꯣ
ꯎ
ꯂꯧꯣꯛ ꯄꯨꯕꯅꯤ ꯌꯥꯗꯦꯅꯦ ꯏꯟꯁꯥꯡꯁꯦ ꯑꯥ ꯁꯣꯏꯕꯨꯝ ꯁꯥꯏ ꯅꯪꯅ ꯅꯪꯅ ꯍꯪꯕꯗ ꯈꯨꯗꯛꯇ ꯈꯨꯝꯕ ꯉꯝꯗ꯭ꯔꯦ
ꯑꯆꯥ ꯑꯆꯥ ꯅꯅꯥꯕ꯭ꯔꯣ ꯈꯥꯎꯗꯦ ꯁꯥꯎꯗꯦ ꯑꯦ ꯂꯧ ꯑꯗꯨꯝ ꯈꯕ꯭ꯔꯣ
ꯑ ꯉꯁꯤꯗꯣ ꯎꯐꯨꯟꯗ ꯈꯔ ꯌꯥꯝ ꯆꯠꯄ
ꯑꯆꯥ ꯑꯆꯥ ꯐ ꯎꯝ ꯀꯗꯥꯛ ꯆꯂꯖꯂꯣ
ꯑ ꯍꯣ
ꯀꯤ ꯇꯧꯔꯤꯕ꯭ꯔꯣ ꯍꯧꯖꯤꯛ
ꯌꯦꯡꯉꯝꯃꯦ ꯅꯪꯗꯤ
ꯑꯣ ꯑꯩꯁꯨ ꯐꯝꯃꯔꯒ ꯂꯩꯔꯤꯌꯦ
ꯑꯣ ꯅꯨꯡꯉꯥꯏꯀꯣ
ꯍꯣꯏ ꯅꯨꯡꯉꯥꯏꯌꯦ ꯐꯨꯠꯕꯣꯜ ꯌꯦꯡꯅꯤꯡꯉꯥꯏꯒꯤ ꯉꯥꯏꯔꯒ ꯑꯗꯨꯝ ꯂꯩꯕꯅꯦ ꯑꯩꯈꯣꯏ
ꯑꯁ ꯅꯩꯔꯅꯦ ꯑꯗꯨꯅ
ꯍꯣꯏ ꯅꯨꯡꯉꯥꯏꯕꯖꯅꯤ
ꯑꯣ ꯌꯦꯒ ꯇꯨꯝꯕ ꯇ꯭ꯩ ꯋꯥ
ꯌꯨꯝꯗ ꯂꯩꯕ꯭ꯔꯣ ꯀꯗꯥꯏꯗ ꯂꯩꯕ꯭ꯔꯣ
ꯌꯨꯝꯗ ꯂꯩꯌꯦ
ꯑꯣꯣ ꯑꯆꯥ ꯑꯆꯥ
ꯕꯣꯜ ꯌꯦꯡꯕ ꯉꯥꯏꯕꯒꯤ ꯉꯥꯏꯕ꯭ꯔꯥꯕꯣ ꯍꯌꯦꯡ ꯍꯧꯒꯠꯄ ꯉꯝꯗꯗꯅꯀꯣ
ꯍꯧꯒꯠꯗꯁ ꯉꯟꯅ ꯉ ꯅꯒꯠꯇꯅꯦ ꯣꯜ ꯍꯦꯅꯁꯨ
ꯑꯆꯥ ꯑꯆꯥ ꯐꯩꯅꯦ
ꯍꯣꯏ ꯌꯦꯡꯗ꯭ꯔꯣ ꯅꯣꯏꯗꯤ
ꯑꯩꯗꯤ ꯌꯦꯡꯒꯦꯗ
ꯀꯔꯤ ꯌꯦꯡꯅꯕ꯭ꯔꯣ ꯐꯨꯠꯕꯣꯜ ꯄꯥꯝꯗꯕ꯭ꯔꯣ
ꯑꯁ ꯄꯥꯝꯃꯦ ꯑꯗꯨꯕꯨ ꯕꯤꯇ ꯂꯩꯇꯕ ꯍꯥꯏꯇꯥꯔꯦ ꯍꯟꯗꯛꯇꯣ ꯑꯁ ꯇꯨꯝꯁꯤꯠ ꯐꯥꯗꯕ ꯊꯕꯛꯁꯨ ꯈꯔ ꯌꯥꯝꯅꯤꯅꯀꯣ
ꯑꯣ ꯑꯣ ꯎ ꯎ ꯑꯣ ꯐꯌꯦ ꯐꯌꯦ
ꯀꯩ꫰ꯑꯦꯟꯁꯡ ꯆꯥꯒꯦ
ꯑꯩꯈꯣꯏꯁꯦ ꯉꯁꯤꯗꯤ ꯗꯥꯜ ꯆꯥꯏꯌꯦ
ꯋꯥꯎ ꯗꯥꯜꯗꯤ ꯍꯥꯎꯕꯅꯦ
ꯍꯩꯁ ꯍꯥꯎꯕ ꯅ ꯂꯣꯏꯔꯦ ꯍꯣꯏ
ꯗꯥꯜꯃꯨꯛ ꯑꯍꯥꯎꯕ ꯂꯩꯇ꯭ꯔꯦ
ꯍꯣꯏ ꯄ꯭ꯔꯤꯊꯤꯕꯤꯗ ꯑꯃꯨꯛ ꯍꯥꯎꯕ ꯂꯩꯇ꯭ꯔꯦ
ꯑꯗꯨꯅꯦ ꯑꯗꯨꯅꯦ ꯑꯗꯨ ꯑꯗꯨꯅꯦ
ꯍꯛꯆꯥꯡꯁꯤ ꯌꯥꯝ ꯐꯩꯌꯦ ꯑꯗꯨꯅ
ꯑꯥ ꯌꯥꯝ ꯆꯥꯁꯤꯟ ꯂꯨ
ꯑꯗꯨꯅꯦ ꯍꯣꯔꯦꯟ
ꯑꯩꯈꯣꯏꯖꯨ ꯗꯥꯜ ꯁꯦ ꯑꯁ ꯑꯌꯨꯛ ꯅꯨꯡꯊꯤꯟ ꯑꯌꯨꯛ ꯅꯨꯡꯊꯤꯟ ꯆꯥꯔꯕꯅꯦ
ꯑꯠꯆꯥꯥ ꯆꯥꯎ ꯆꯥꯎ ꯆꯥꯒꯗꯧꯕꯅꯦ ꯍꯛꯆꯥꯡ ꯍꯦꯟꯅ ꯐꯥꯅꯤꯉꯥꯏ
ꯑꯥ ꯀꯅꯥ ꯀꯅꯥ ꯂꯩꯒꯦ ꯅꯊꯟ ꯂꯩꯕ꯭ꯔꯣ
ꯅꯇꯦ ꯑꯩꯈꯣꯏꯁꯦ ꯃꯤ ꯃꯌꯥꯝ ꯂꯩꯌꯦ
ꯑꯣ
ꯑꯩꯈꯣꯏꯁꯦ ꯍꯣꯁꯇꯦꯜꯗ ꯂꯩꯕꯒꯤꯀꯣ ꯎꯝ
ꯐꯩꯅꯦ ꯅꯨꯡꯉꯥꯏꯕ꯭ꯔꯣ
ꯍꯣꯏ ꯑꯗꯨꯝ ꯅꯨꯡꯉꯥꯏꯌꯦ
ꯑꯠꯆꯥ ꯑꯠꯆꯥ ꯉꯁꯤꯗꯤ ꯀꯃꯥꯏꯅ ꯂꯦꯜꯂꯦ ꯅꯨꯡꯁꯥ ꯁꯥꯗꯕ꯭ꯔꯣ ꯅꯣꯏꯗꯤ
ꯑꯁ ꯅꯨꯡꯁꯥꯕꯨꯗꯤ ꯄꯥꯛ ꯁꯥꯗꯦꯕ ꯍꯣꯏ ꯉꯁꯤ ꯅꯣꯡ ꯆꯨꯕ ꯑꯃꯨꯛꯀꯥ ꯅꯨꯡꯁꯥ ꯁꯥꯕ ꯑꯗꯨꯃꯥꯏꯅ ꯇꯧꯔꯥ ꯂꯩꯌꯦ ꯅꯣꯏꯗꯤ
ꯑꯥ ꯁꯦꯝ ꯃꯅꯩꯗ ꯅꯨꯡꯁꯥ ꯌꯥꯝ ꯁꯥꯔꯛꯑꯅꯤ ꯑꯗꯩꯗꯤ ꯅꯣꯡ ꯑꯃꯨꯛ ꯂꯥꯛꯑꯅꯤ ꯅꯨꯡꯁꯥ ꯑꯃꯨꯛ ꯁꯥꯔꯅꯤ ꯅꯣꯡꯃꯨꯛ ꯃꯕꯥꯅꯤꯁꯦ ꯑꯣꯐ ꯑꯣꯟ ꯇꯧꯔꯥ ꯂꯩꯔꯦꯗ
ꯑꯗꯨꯅꯤ ꯍꯣꯏ ꯗꯤꯁꯇꯕ ꯌꯥꯝ ꯇꯧꯔꯦ ꯋꯦꯗꯔꯁꯦ
ꯍꯣꯏ ꯍꯣꯏ ꯃꯥꯅꯦ
ꯑꯗꯨꯅꯦ ꯅꯣꯡ ꯆꯨꯔꯗꯤ ꯀꯟꯅ ꯆꯨꯒꯦꯗꯤ ꯑꯗꯨꯅꯦ ꯑꯗꯨꯅꯦ ꯃꯥꯃꯛꯅꯦ
ꯑꯦ ꯕꯦꯔꯥꯅꯤ ꯃꯣꯏ ꯅꯣꯡꯒꯥ ꯅꯨꯡꯁꯥꯒꯥꯁꯦ
ꯑꯗꯨꯅꯦ ꯑꯁ ꯌꯥꯝ ꯑꯣꯠꯂꯦ ꯃꯤꯕꯨ ꯁꯤꯔꯗꯤ ꯁꯤꯔ ꯁꯤꯕ ꯌꯥꯔꯅꯤ
ꯇꯨꯝꯖꯤꯔꯁꯨ ꯅꯠꯇꯥ ꯇꯨꯝꯒꯨꯝꯁꯤꯔꯁꯨ ꯅꯠꯇꯥ ꯃꯣꯏꯁꯦ ꯑꯁ ꯕꯦꯔꯥꯅꯤ ꯌꯥꯝ ꯑꯣꯠꯂꯦ
ꯌꯥꯝ ꯑꯣꯂꯤ ꯑꯗꯨꯅꯦ ꯎꯝ ꯅꯣꯡ ꯆꯨꯔꯁꯨ ꯀꯟꯅ ꯆꯨꯗꯕ ꯁꯥꯟꯅꯔꯥꯒ ꯑꯗꯨꯝ ꯂꯩꯕꯁꯤꯅꯤ
ꯑꯁ ꯂꯩꯕꯥꯛꯇꯥ ꯂꯩꯕꯥꯛ ꯊꯣꯛꯄꯗꯣ ꯂꯝꯕꯤꯒ ꯂꯩꯕꯥꯛ ꯊꯣꯞꯄ ꯂꯝꯕꯤꯒ ꯆꯠꯕ ꯐꯪꯉꯅꯤ ꯎꯝ
ꯐꯖꯕꯅꯤꯍꯦ ꯆꯄꯜꯗꯣ ꯑꯁ ꯅꯨꯡꯁꯤꯕꯅ ꯑꯁ ꯈꯨꯐꯥꯖꯗꯨꯗꯤ ꯌꯥꯝ ꯅꯥꯜꯂꯒ ꯊꯣꯛꯑꯁꯨ ꯏꯁ ꯌꯥꯗꯦꯅꯦ
ꯍꯣꯏ ꯂꯣꯏꯔꯝꯒꯅꯤ
ꯄꯨꯔꯥ ꯄꯨꯔꯥ ꯍꯥꯏꯁꯤꯅꯤ
ꯁꯛꯇꯤꯃꯥꯜ ꯃꯥꯜꯂꯝꯒꯥꯅꯤ
ꯑꯉꯥꯡ ꯃꯆꯥꯥꯅ ꯈꯪꯗꯥꯗꯅ ꯊꯤ ꯃꯊꯤꯒ ꯄꯥꯏꯕꯗꯣ ꯈꯪꯕꯔꯥ
ꯍꯣꯏ ꯍꯣꯏ
ꯑꯗꯨꯒ ꯆꯞ ꯃꯥꯟꯔꯕꯅꯦ ꯆꯞꯄꯜꯗꯣ ꯄꯦꯗ꯭ꯔꯦꯛ ꯄꯦꯗ꯭ꯔꯦꯛ ꯇꯧꯔꯒꯥ
ꯍꯣꯏꯀꯣ ꯅꯣꯡ ꯆꯨꯕꯗꯣ ꯂꯩꯕꯥꯛ ꯃꯔꯛꯇꯥ ꯆꯠꯂꯗꯤ ꯏꯁ ꯂꯣꯏꯔꯦ ꯂꯣꯏꯔꯦ
ꯑꯗꯨꯅꯦ ꯑꯗꯨꯅ ꯑꯃꯨꯛ ꯌꯨꯝꯗꯥ ꯑꯃꯨꯛ ꯆꯪꯂꯣ ꯌꯨꯝꯗꯨꯗꯤ ꯐꯖꯔꯦ
ꯄꯣꯁ ꯇꯥꯏꯌꯦꯅꯦ ꯍꯨꯝ ꯅꯣꯡ ꯆꯨꯕꯅꯒ ꯑꯥꯏꯁ ꯍꯨꯝ
ꯅꯣꯡ ꯆꯨꯔꯁꯨ ꯐꯖꯅ ꯆꯨꯕ ꯑꯁ
ꯍꯣꯏ ꯍꯣꯏ ꯑꯗꯨꯅꯦ
ꯑꯗꯨꯁꯨ ꯅꯠꯇꯦ
ꯑꯗꯨꯅꯦ ꯀꯟꯅ ꯆꯨꯕ ꯁꯥꯒꯅꯤ ꯑꯃꯨꯛꯀꯥ ꯇꯣꯛꯀꯅꯤ ꯌꯥꯗꯦ ꯌꯥꯗ꯭ꯔꯦ ꯍꯧꯖꯤꯛ ꯀꯥꯡꯒꯤ ꯅꯣꯡꯁꯦ ꯁꯥꯕꯁꯨ ꯍꯦꯟꯒꯠꯃꯥꯟꯕꯒꯤ ꯌꯥꯗ꯭ꯔꯦ
ꯎꯝ
ꯀꯔꯤ ꯇꯧꯕ꯭ꯔꯣ ꯉꯁꯤꯗꯤ
ꯑꯍ ꯅꯨꯡꯉꯥꯏꯕ꯭ꯔꯣ ꯅꯪꯗꯤ
ꯍꯣꯏ ꯑꯗꯨꯝ ꯅꯨꯡꯉꯥꯏꯌꯦ ꯅꯨꯡꯉꯥꯏꯕ꯭ꯔꯣ ꯉꯁꯤꯒꯤ ꯅꯨꯃꯤꯠ ꯅꯪꯗꯤ
ꯑꯁ ꯑꯁ ꯑꯩꯕꯨꯗꯤ ꯅꯨꯡꯉꯥꯏꯗ
ꯑꯣ ꯀꯔꯤ ꯀꯔꯤ ꯇꯧꯔꯨꯕ꯭ꯔꯣ
ꯉꯁꯤꯗꯤ ꯀꯨꯏꯅ ꯎꯅꯗ꯭ꫪꯤꯕ ꯃꯤ ꯑꯃ ꯎꯅꯔꯨꯕ
ꯑꯆꯥꯥ ꯐꯌꯦ ꯐꯩꯌꯦ
ꯏꯍꯦ ꯑꯗꯨꯅꯤꯅꯦ ꯉꯁꯤꯒꯤ
ꯑꯣ ꯅꯨꯡꯉꯥꯏꯔꯝꯒꯅꯤ ꯎꯝ
ꯑꯧ ꯅꯨꯡꯉꯥꯏ ꯅꯨꯡꯉꯥꯏꯃꯟꯗꯅ ꯌꯨꯝꯐꯥꯎ ꯍꯟꯅꯤꯡꯗꯣꯏꯅꯦ
ꯍꯣꯏ ꯍꯣꯏ ꯑꯗꯨꯗꯤ ꯆꯨꯝꯃꯦ ꯆꯨꯝꯃꯦ ꯑꯗꯨꯃꯛꯅꯦ ꯀꯨꯏꯅ ꯀꯨꯏꯅ ꯎꯗꯕ ꯃꯤ ꯎꯔꯗꯤꯦꯀꯣ ꯌꯨꯝ ꯍꯥꯟꯅꯤꯡꯗꯕꯅꯦ ꯆꯨꯝꯃꯦ ꯆꯨꯝꯃꯦ
ꯎꯝ ꯃꯥꯗꯨ ꯄꯥꯎ ꯐꯥꯎꯅꯕꯁꯨ ꯌꯥꯗ ꯈꯣꯠꯇ ꯇꯧꯕꯗꯅꯤꯅꯨꯀꯣ ꯌꯥꯝ
ꯑꯣ ꯑꯗꯨꯃꯥꯏꯅ ꯑꯣꯏꯔꯝꯃꯤꯅꯤ ꯎꯝ ꯎꯝ
ꯑꯗꯨꯃꯥꯏꯅ ꯇꯧꯕ ꯍꯤꯁ ꯍꯤꯗ ꯅꯨꯡꯉꯥꯏꯔꯦ ꯀꯩꯅꯣ ꯋꯥꯔꯤ ꯁꯥꯕꯅ
ꯃꯥꯅꯦ ꯃꯥꯅꯦ
ꯇꯧꯔꯝꯒꯅꯤꯀꯣ ꯅꯪꯁꯨ
ꯍ ꯑꯩꯈꯣꯏꯗꯤ ꯇꯧꯗꯦꯗ ꯁꯤꯔꯣꯝꯗ ꯍꯣꯁꯇꯦꯜ ꯅꯨꯡꯗ ꯂꯩꯕꯅꯤꯅ ꯖꯦꯜꯒꯨꯝꯃꯥꯏꯅ ꯂꯩꯌꯦ ꯑꯩꯈꯣꯏꯗꯤ
ꯍꯣꯁꯇꯦꯜ ꯂꯩꯔꯁꯨ ꯌꯨꯝ ꯊꯣꯛꯂꯀꯥꯟꯗꯗꯤ ꯍꯔꯥꯎꯗ꯭ꯔꯣ
ꯍꯣꯏ ꯑꯗꯨꯕꯨꯗꯤ ꯍꯔꯥꯎꯋꯦ ꯌꯨꯝ ꯆꯠꯀꯥꯟꯗꯗꯤ ꯎꯁ ꯍꯣꯏ ꯍꯔꯥꯎꯋꯦ ꯌꯣꯡꯅ
ꯁꯦ ꯑꯗꯨꯅꯦ ꯑꯗꯨꯒ ꯆꯞ ꯃꯥꯟꯅꯩꯗ
ꯍꯥ ꯑꯗꯨꯅꯦ ꯍ ꯌꯣꯡ ꯈꯣꯏꯅ ꯃꯃꯥ ꯃꯄ ꯎꯔꯗꯤ ꯌꯥꯝ ꯃꯔꯨ ꯈꯣꯏꯕꯒꯤ ꯍꯔꯥꯎꯕ ꯑꯗꯨ ꯃꯥꯏꯅ ꯍꯔꯥꯎꯋꯦ ꯑꯩꯈꯣꯏꯁꯨ
ꯎꯝ ꯑꯗꯨꯅꯤ
ꯍꯣꯏ
ꯎꯝꯍꯥ ꯅꯪꯗꯤ ꯀꯃꯥꯏ ꯀꯃꯥꯏꯅ ꯇꯧ ꯂꯩ ꯉꯥꯁꯤꯗꯤ
ꯉꯁꯤꯗꯤ ꯑꯁ ꯑꯁꯤꯕꯨꯗꯤ ꯆꯔꯆ ꯆꯠꯂꯦ ꯍꯜꯂꯛꯑꯦ ꯅꯨꯡꯊꯤꯟꯜꯗ ꯍꯣꯁꯄꯤꯇꯥꯜ ꯆꯠꯂꯛ ꯀꯣꯏꯊꯣꯛ ꯔꯨꯔꯣ ꯑꯗꯨꯒꯥ ꯍꯜꯂꯥꯛꯑꯦ
ꯋꯥꯑꯣ ꯍꯣꯁꯄꯤꯇꯥꯜ ꯆꯠꯂꯒ ꯀꯣꯏꯔꯨꯔꯤꯕ
ꯍꯤ ꯍꯤ ꯍꯤ ꯍꯣꯁꯄꯤꯇꯥꯜ ꯑꯗꯨꯝ ꯎꯍꯨꯝ ꯍꯨꯝ ꯍꯣꯁꯄꯤꯇꯥꯜ ꯋꯥꯏꯗ ꯑꯗꯨꯝ ꯀꯣꯏꯕ ꯆꯠꯂꯨꯔꯦ ꯑꯗꯨꯒ
ꯑꯁ ꯅꯨꯡꯉꯥꯏꯔꯝꯑꯃꯅꯤꯅꯦ ꯅꯔꯁ ꯅꯔꯁꯁꯤꯡ ꯎꯔꯛꯑꯝꯃꯅꯤ
ꯍꯣꯏ ꯅꯨꯡꯉꯥꯏꯌꯦ
ꯎꯝ
ꯍꯣꯁꯄꯤꯇꯥꯜꯁꯦ ꯅꯨꯡꯉꯥꯏꯃꯟꯗꯅ ꯍꯣꯏ ꯁꯤ ꯋꯥꯏꯖꯦ ꯁꯥꯃꯟꯕꯩꯒꯤꯀꯣ
ꯎꯝ ꯍꯣꯁꯄꯤꯇꯥꯜꯗꯤ ꯑꯦꯁꯤ ꯊꯥꯕꯅꯤꯅ ꯃꯅꯤꯡꯒꯤ ꯑꯦꯁꯤꯗꯨ ꯐꯪꯉꯝꯒꯅꯤ
ꯍꯣꯍꯣꯍꯣꯏ ꯐꯪꯒꯦ ꯅꯨꯡꯉꯥꯏꯕꯖꯥꯠꯅꯤ ꯍꯣꯁꯄꯤꯇꯥꯜꯗꯗꯤ
ꯎꯝꯍꯨ
ꯑꯃꯔꯣꯝꯗꯗꯤ ꯃꯣꯏ ꯆꯥꯎꯕꯅꯤꯀꯣ ꯌꯥꯝ ꯅꯨꯡꯉꯥꯏꯌꯦ ꯍꯣꯏ
ꯁꯥ
ꯎꯝ ꯅꯨꯡꯁꯤꯠꯒꯨꯝꯕ ꯑꯗꯨꯝ ꯏꯪ ꯏꯪꯅꯔꯀꯣ ꯃꯣꯏꯒꯤ ꯍꯣꯁ ꯄꯤꯇꯜꯗꯤ ꯅꯨꯡꯉꯥꯏꯕꯖꯥꯠꯅꯤ
ꯐꯩ ꯐꯩ ꯅꯨꯡꯒꯥꯏꯔꯤꯗꯣ ꯍꯨꯝꯍꯨꯝ ꯅꯨꯡꯉꯥꯏꯔꯤꯗꯣꯌꯦ
ꯀ꯭ꯔꯤ ꯀꯔꯤ ꯇꯧꯕꯤꯕ꯭ꯔꯣ ꯁꯤ ꯅꯪꯗꯤ
ꯑꯩꯒꯤ ꯀꯔꯤꯁꯨ ꯇꯧꯗꯦꯗ ꯁꯨꯝ ꯂꯩꯕ
ꯌꯨꯝꯗ ꯑꯗꯨꯝ ꯂꯩꯕ꯭ꯔꯣ ꯅꯨꯡꯊꯤꯟ ꯆꯨꯞꯄ
ꯑꯥꯎꯟ ꯏꯁ ꯅꯠꯇꯦꯍꯦ ꯑꯗꯨꯃꯥꯏꯟꯗꯤ ꯂꯩꯇꯦꯍꯦ
ꯑꯣ ꯀ꯭ꯔꯤꯒꯤ ꯇꯧꯕ ꯊꯣꯛꯄ꯭ꯔꯣ
ꯑꯆꯥ ꯁꯨꯝ ꯑꯁ ꯀꯃꯥꯏ ꯍꯥꯏꯅꯤ ꯂꯩ ꯂꯩꯕꯅꯤꯗ ꯎꯝ ꯁꯤ ꯍꯧꯖꯤꯛ ꯁꯤ ꯊꯕꯛ ꯂꯩ ꯍꯥꯏꯔꯗꯤ ꯑꯗꯨꯝ ꯆꯠꯄ ꯂꯩꯖꯪꯒꯅ ꯑꯗꯨꯝ ꯌꯨꯝ ꯂꯩꯕ ꯁꯤꯔꯦ
ꯎꯝ ꯍꯣꯏ ꯌꯨꯝꯗ ꯂꯩꯕꯨꯗꯨꯗꯤꯀꯣ
ꯎꯝ ꯔꯤꯒꯨꯂꯔ ꯑꯣꯏꯗꯕ ꯍꯥꯏꯇꯥꯔꯦ
ꯍꯣꯏ ꯍꯣꯏ ꯑꯗꯨꯅꯤ ꯎꯝ ꯎꯝ
ꯑꯣꯐ ꯑꯣꯟ ꯅꯦꯕ ꯑꯩꯈꯣꯏꯁꯨ
ꯍꯣꯏ ꯑꯁ ꯑꯗꯕꯨ ꯍꯧꯖꯤꯛꯀꯥꯟ ꯅꯣꯡꯁꯥ ꯁꯥꯕꯅꯤꯅ ꯊꯣꯛꯅꯉꯥꯏꯁꯨ ꯇꯟꯕꯒꯨꯝ ꯇꯧꯋꯦꯀꯣ
ꯑꯁ ꯍꯥꯏꯔꯨꯔꯅꯨꯍꯦ ꯎꯝ ꯊꯣꯡꯒꯥꯟ ꯍꯦꯛ ꯒꯦꯠꯀꯤ ꯍꯦꯛ ꯌꯧꯔꯕ ꯕꯤꯠꯀ ꯂꯩꯇꯝꯅꯦ ꯑꯁ ꯏꯃꯨꯡꯗꯒ ꯊꯣꯛꯅꯤꯡꯗꯕꯅꯦ ꯏꯃꯨꯡꯗ ꯂꯩꯈ꯭ꯔꯕꯗꯤ ꯈꯔ ꯅꯨꯡꯉꯥꯏꯔꯦꯗꯅ ꯐꯦꯟ ꯊꯥꯕꯅꯤꯅ
ꯍꯣꯏ ꯑꯗꯨꯅꯦ ꯎꯝ ꯅꯨꯡꯁꯥ ꯊꯣꯛꯑꯦ ꯎꯁ ꯀꯥꯕꯒꯨꯝꯃꯥꯏꯅ ꯇꯧꯋꯦ
ꯎꯝ ꯆꯥꯛꯄꯧ ꯆꯥꯅꯤꯡꯗꯕ ꯐꯥꯎꯕꯅꯤ
ꯗꯨꯅꯦ ꯎꯁ ꯃꯩ ꯂꯣꯏꯃꯛ ꯆꯥꯛꯅꯉꯥꯏ ꯃꯥꯜꯂꯦ ꯄ꯭ꯔꯤꯊꯤꯕꯤꯁꯦ
ꯎꯝ ꯀꯨꯏꯔꯔꯣꯏ
ꯀꯨꯏꯔꯔꯣꯏ ꯀꯨꯏꯔꯔꯣꯏ
ꯌꯦꯔꯨꯝꯐꯧ ꯉꯧ ꯍꯧꯔꯛꯑꯅꯤ
ꯑꯗꯨꯅꯦ ꯑꯗꯨꯅꯦ ꯃꯄꯥꯟꯗꯀꯣ ꯎꯝ ꯒ꯭ꯌꯥꯁꯀꯁꯦ ꯇꯤꯡꯉꯔꯣꯏ ꯑꯦꯂꯦꯛꯇ꯭ꯔꯤꯛꯀꯁꯨ
ꯑꯗꯨꯅꯦ ꯑꯗꯨ ꯀꯨꯏꯔꯔꯣꯏ
ꯒꯥꯔꯤ ꯃꯊꯛꯇꯒ ꯀꯣ ꯇꯧꯔꯛ ꯑꯗꯣꯏꯅꯤ ꯀꯨꯏꯔꯔꯣꯏ
ꯅꯨꯡꯉꯥꯏꯗꯧꯔꯤ ꯏꯟꯁꯥꯡ ꯊꯣꯡꯕꯒꯥꯁꯤ ꯃꯄꯥꯟꯗ
ꯎꯐꯨꯟ ꯃꯥꯛꯇ ꯊꯣꯡꯒꯗꯕꯅꯤ
ꯑꯗꯨꯅꯦ ꯑꯗꯨꯅꯦ ꯅꯪ ꯆꯨꯔꯁꯨ ꯀꯥꯟꯅꯗꯦ ꯁꯤꯗꯤ ꯋꯦꯗꯔꯗꯤ ꯑꯗꯨꯅꯦ ꯑꯗꯨꯅꯦ ꯊꯣꯡꯉꯔꯣꯏꯀꯣ ꯃꯄꯥꯟ ꯀꯔꯤ ꯑꯣꯏꯒꯦꯔꯥ ꯇꯤꯡꯕꯨ ꯇꯤꯡꯗ꯭ꯔꯗꯤ ꯒ꯭ꯌꯥꯁꯀꯨꯝꯕ
ꯑꯦ ꯑꯗꯨꯅꯤ ꯍꯥꯎꯕ ꯍꯥꯎꯗ꯭ꯔꯕꯁꯨ ꯀꯣ
ꯍꯣꯏ ꯑꯗꯨꯅꯦ
ꯆꯥꯕꯕꯨ ꯌꯥꯔꯕ ꯌꯥꯔꯦꯍꯦ
ꯌꯥꯔꯦ ꯌꯥꯔꯦ ꯑꯗꯨꯅꯦ ꯎꯝ
ꯎꯝ
ꯑꯗꯨꯕꯨ ꯁꯥꯟꯅꯉꯥꯏ ꯃꯌꯥꯝꯗꯨꯗꯤꯔꯦ ꯂꯣꯏꯔꯦ ꯂꯣꯏꯔꯦ
ꯑꯁ ꯂꯩꯇꯕ ꯍꯥꯏꯁꯤꯅꯦ ꯕꯤꯠꯇꯣ
ꯑꯗꯨꯅꯦ ꯑꯗꯨꯅꯦ ꯕꯤꯠ ꯇꯦꯛ
ꯄꯨꯔꯥ ꯖꯦꯔꯣ ꯃꯨꯠꯇꯅꯦ
ꯁꯥꯥꯕꯁꯤ ꯀꯅꯥ ꯀꯅꯥ ꯂꯩꯕ꯭ꯔꯣ ꯅꯣꯏꯗꯤ
ꯑꯦꯗꯤ ꯊꯅ ꯂꯩꯗ
ꯎꯝ
ꯇꯅ ꯂꯩꯕꯅꯤꯅ ꯇꯤꯚꯤ ꯃꯃꯥꯡꯗ ꯇꯤꯚꯤꯒ ꯂꯩ ꯍꯥꯏꯇꯥꯔꯦ ꯏꯊꯟꯗ ꯅꯠꯇꯦ ꯇꯤꯚꯤꯁꯨꯅꯦ ꯇꯤꯚꯤ ꯃꯥ ꯃꯥꯅ ꯑꯩ ꯌꯦꯡꯉꯤꯕ ꯇꯤꯚꯤꯅ ꯑꯩ ꯌꯦꯡꯉꯤꯕ
ꯎꯝ ꯅꯪꯅ ꯌꯦꯡꯅꯕꯤꯗ ꯌꯥꯏ ꯌꯥꯏ
ꯑꯗꯨꯅ
ꯗꯤ ꯑꯗꯨꯅꯦ
ꯅꯨꯡꯉꯥꯏꯕ ꯍꯥꯏꯗ
ꯅꯨꯡꯉꯥꯏꯃꯤ ꯅꯨꯡꯉꯥꯏ ꯃꯔꯛ ꯃꯔꯛꯇꯗꯤ ꯑꯣꯟ ꯇꯧꯔ ꯌꯦꯡꯉꯣ ꯇꯤꯕꯤꯁꯨ ꯅꯨꯡꯉꯥꯏꯕꯅꯦ
ꯑꯁ ꯇꯤꯚꯤꯕꯨꯗꯤ ꯑꯩ ꯑꯗꯨꯝ ꯍꯟꯅ ꯇꯧꯋꯦ ꯌꯦꯡꯅꯤꯡꯕꯕꯁꯤꯃ ꯑꯝꯇ ꯂꯩꯖꯕꯩ ꯋꯥꯅꯤ ꯈꯛꯇꯅꯤ
ꯏꯁꯩꯒ ꯊꯥꯔ ꯅꯨꯡꯉꯥꯏꯅ ꯂꯩꯊꯣꯛꯀꯗꯧꯕꯅꯤ
ꯑꯁꯜꯃꯒ ꯌꯦꯡꯗꯔꯤꯗ
ꯑ ꯀꯔꯤꯒꯔꯑꯣ ꯀꯔꯤ ꯑꯠꯆꯥ ꯑꯆꯥ ꯑꯗꯨꯅꯦ ꯍꯧꯖꯤꯛ ꯃꯇꯝꯝꯅꯤ ꯐꯣꯟ ꯃꯇꯝꯅꯦꯀꯣ ꯎꯝ ꯎꯝ
ꯁꯤꯅꯦꯃꯥ ꯌꯦꯡꯅꯤꯡꯕ ꯁꯤꯅꯦꯃꯥꯗꯨꯁꯨ ꯐꯪꯉꯦ ꯁꯤ ꯇꯤꯚꯤꯗ
ꯑꯆꯥꯥ ꯁꯤꯖꯤꯀꯥꯟꯅꯤ ꯌꯥꯗ ꯔꯦꯗ ꯃꯣꯏꯣꯏ ꯇꯤꯕꯤꯁ ꯆ ꯅꯗ꯭ꯔꯦꯣꯗꯨꯀꯥꯟꯅꯦ
ꯑꯁ
ꯌꯥꯝ ꯨꯕꯃꯪꯛꯇ ꯅꯠꯇ꯭ꯔꯗꯤ ꯆꯥꯟꯅꯗ꯭ꯔꯦ
ꯍꯝ
ꯌꯥꯗꯦ ꯌꯥꯗꯦ ꯐꯣꯟ ꯂꯩꯅꯔꯕꯅꯤꯅꯀꯣ ꯍꯧꯖꯤꯛꯀꯥꯟꯗꯤ ꯃꯁꯥ ꯃꯁꯥꯒꯤ
ꯎꯝ ꯑꯗꯨꯅꯦ ꯑꯩꯁꯦ ꯑꯗꯨꯃꯥꯏꯅ ꯌꯦꯡꯗꯦꯗ ꯐꯣꯟꯅ ꯌꯦꯡꯕ ꯅꯨ ꯃꯤꯠ ꯁꯣꯛꯑꯦ
ꯍ ꯐꯣꯟ ꯌꯦꯡꯕꯗꯨ
ꯎꯝ ꯍꯥꯏꯁ ꯃꯥꯗꯤ ꯄꯤꯛꯄꯅꯤꯅꯀꯣ
ꯍꯣꯏ ꯍꯣꯏ ꯑꯗꯨꯕꯨꯗꯤ ꯎꯝ
ꯇꯤꯕꯤꯗꯤꯅ ꯆꯥꯎꯧꯔꯒ ꯌꯦꯃꯤꯅ ꯍꯅꯅꯨꯡꯉꯔꯦ
ꯅꯨꯡꯉꯥꯏꯗꯤ ꯅꯨꯡꯉꯥꯏꯌꯦ ꯎꯝ ꯎꯝ ꯆꯥꯎꯅ ꯂꯥꯞꯅ ꯑꯗꯨꯝ ꯐꯝꯃꯒꯀꯣ
ꯎꯝ ꯑꯗꯨꯕꯨ ꯑꯁ ꯃꯔꯛ ꯃꯔꯛꯇ ꯕꯤꯠ ꯂꯩꯇꯦ
ꯍꯣꯏ ꯑꯗꯨꯅꯦ